ꯍꯜꯂꯣ
ꯍꯜꯂꯣ
ꯍꯜꯂꯣ
ꯑꯥ ꯍꯜꯂꯣ
ꯇꯥꯔꯦ ꯇꯥꯔꯦ ꯇꯥꯔꯦ
ꯀꯅꯥ ꯑꯣꯏꯕꯤꯔꯒꯦ ꯃꯤꯔ
ꯃꯤꯕꯨꯄ ꯇꯔ ꯑꯒ ꯃꯤ ꯏꯔꯣ ꯍꯦ ꯄꯨꯂꯤꯁꯇ ꯄꯨꯂꯤꯁꯇ ꯊꯜꯂꯅꯤꯅꯪ ꯄꯨꯂꯤꯁ ꯃꯅꯥꯛꯇ ꯊꯤꯜꯂꯅꯤꯅ
ꯎꯝ ꯂꯥꯡ ꯍ ꯂꯩꯦ
ꯑꯩ ꯑꯁ ꯉꯁꯤꯁꯦ ꯑꯩ ꯌꯥꯝ ꯆꯣꯊꯩꯗ ꯅꯨꯡꯉꯥꯏꯇꯦ ꯑꯁꯦꯡꯕ
ꯀꯔꯤꯒꯤꯔꯥ ꯑꯩꯪꯒꯤ ꯅꯨꯄꯤ ꯑꯩꯒꯤ ꯗꯂꯦꯡ ꯀꯔꯤꯒꯤ ꯑꯣꯏꯕ꯭ꯔꯣ
ꯎ ꯇꯩꯁꯥꯔꯅꯤ
ꯎ ꯎ
ꯗꯨꯀꯣ
ꯎꯝ
ꯍꯥꯏꯕꯅꯤꯀꯣ
ꯀꯔꯤ ꯍꯥꯏꯕ
ꯈꯔꯁꯨ ꯑꯃꯨꯛꯪ ꯑꯃꯨꯛ ꯃꯨꯛ ꯕꯥꯪ ꯇꯧꯁꯤꯔ
ꯑꯩ ꯎꯆꯦꯛ ꯑꯃ ꯂꯩꯔꯝꯃꯦ ꯁꯤꯗ ꯑꯩꯈꯣꯏ ꯌꯣꯟꯕꯒ ꯍꯨꯏꯒꯤ ꯑꯃꯨꯛ ꯍꯨꯏꯒꯤ ꯎꯗ ꯎꯆꯦꯛ ꯑꯃ ꯂꯩꯌꯦꯦ ꯁꯈ꯭ꯔꯤ ꯑꯅ ꯁꯣꯛꯄꯒꯤ ꯆꯠꯈ꯭ꯔꯦ
ꯎꯁꯤꯕꯅꯤ ꯀꯣꯅꯪ ꯈꯪ ꯪꯒꯤ ꯃꯤ ꯑꯃꯗ ꯑꯦꯁꯥꯏꯟꯃꯦꯟꯁ ꯀꯌꯥ ꯀꯌꯥ ꯇꯧꯕ ꯌꯥꯏ ꯍꯥꯏꯕ꯭ꯔꯣ
ꯑꯣ ꯎ ꯃꯔꯤ ꯃꯔꯤ ꯃꯔꯤꯔꯥ ꯈꯪꯗꯦ ꯅꯣꯡꯃꯗꯗꯤ ꯅꯣꯡꯃꯗ ꯃꯔꯤꯔꯥ ꯎꯃꯗ ꯃꯔꯤ ꯔ ꯑꯗꯨ ꯇꯧꯕ ꯌꯥꯕꯅꯦ ꯑꯦꯁꯥꯏꯟꯃꯦꯟꯗꯨ ꯉꯝꯃꯗꯤ ꯅꯪꯅ
ꯎꯝ
ꯉꯝꯝꯕ ꯉꯝꯒꯗ꯭ꯔꯣ
ꯉꯝꯅꯤꯅꯦ ꯍꯣꯔꯦꯟ ꯑꯃꯨꯛꯀ ꯇꯧꯒꯅꯤꯅꯦ ꯅꯣꯠꯁꯤꯗꯤ ꯌꯥꯝ ꯂꯩꯌꯦ
ꯎꯝ ꯑꯦꯛꯁꯔꯁꯥꯏꯁꯇ ꯇꯧꯕ꯭ꯔꯥ ꯑꯦꯛꯁꯔꯁꯥꯏꯖꯇ ꯇꯧꯕ꯭ꯔꯥ
ꯎꯝ ꯑꯩꯕꯣꯔ ꯁꯥꯏꯖꯗ
ꯑꯩꯕꯨꯗꯤ ꯂꯣꯏꯊꯣꯛꯀꯦ
ꯅꯪꯗꯤ ꯂꯣꯏꯈ꯭ꯔꯦꯀꯣ ꯅꯣꯏꯅ
ꯎꯝ ꯑꯩ ꯁꯝꯃꯤꯠ ꯇꯧꯈ꯭ꯔꯦ ꯑꯗꯨ ꯆꯦꯛ ꯇꯧꯕ꯭ꯔꯥ ꯇꯧꯗꯕ꯭ꯔꯗꯤ ꯈꯪꯗꯦ ꯃꯥꯥꯛꯄꯤꯤꯔꯛꯇ꯭ꯔꯤꯌꯦ ꯃꯥꯔ ꯄꯤꯔꯛꯇ꯭ꯔꯤꯌꯦ ꯃꯥꯔꯛꯇꯣ ꯑꯁꯤꯃꯨ ꯐꯪꯒꯅꯤ ꯍꯥꯏꯕ ꯅꯍꯥꯟꯗꯨ ꯎꯝ ꯐꯔꯥꯇꯔꯤꯌꯦ
ꯎꯝ
ꯍꯌꯦꯡ ꯄꯤꯔꯛꯀꯗ꯭ꯔꯥ ꯈꯪꯗꯦ
ꯑꯩꯈꯣꯏꯅ ꯇꯧ ꯑꯩꯈꯣꯏꯅ ꯇꯧꯕꯗꯣ ꯃꯥꯒꯤꯗꯃꯛꯅꯤꯕ
ꯑꯗꯣ ꯑꯩꯒꯤ ꯏꯁꯥꯃꯦꯟꯗꯣ ꯇꯔꯨ ꯈꯔꯦꯗꯤ ꯏꯁꯀꯤꯞ ꯇꯧꯧꯕꯕꯅꯤ ꯕ꯭ꯂꯦꯡ ꯄꯦꯄꯔ ꯊꯝꯖꯦꯕꯅꯤꯕ ꯑꯗꯨ ꯀꯃꯥꯏꯅ ꯇꯧꯔꯣꯏꯅ ꯈꯪꯗꯦ
ꯎꯝ ꯐꯁ ꯃꯥ ꯄꯤꯔꯗꯤ ꯌꯥꯔꯦꯗ
ꯑꯣ ꯐꯁꯃꯥꯛꯄꯤꯗꯤ ꯌꯥꯎꯗꯤ ꯌꯥꯎꯅꯤꯗ ꯐꯁꯃꯄꯗꯤ
ꯎꯝ
ꯇꯕꯨ ꯈꯪꯗꯦ
ꯐꯁ ꯃꯥ ꯈꯤꯇꯪ ꯄꯤꯗꯁꯨ ꯌꯥꯔꯦꯕ
ꯎꯝ
ꯌꯥꯝ ꯄꯥꯝꯗꯦꯕꯣꯏ
ꯑꯦꯁꯥꯏꯟꯃꯦꯟꯗꯣ ꯏꯃꯥꯟꯅꯕꯁꯤꯡꯅꯀꯣ ꯃꯣꯏꯅ ꯌꯥꯝꯅ ꯄꯤꯔꯛꯑꯗꯤ ꯑꯩꯁꯨ ꯃꯥꯔꯛꯇꯣ ꯐꯪꯒꯅꯤꯗ ꯑꯩꯅ ꯇꯧꯒꯗꯕꯗꯤ ꯂꯣꯏꯔꯦꯕꯀꯣ ꯁꯤꯤꯒꯗꯕꯁꯦ ꯏꯃꯥꯟꯅꯕꯤ ꯏꯃꯥꯟꯅꯕꯁꯤꯡꯅ ꯊꯔꯛꯄ ꯑꯗꯨ ꯇꯧꯔꯅꯤ ꯌꯥꯝꯗꯤ ꯌꯥꯝꯅꯤꯗ ꯑꯗꯨ ꯇꯧꯔꯛ ꯍꯣꯏ ꯊꯥꯔꯛꯅꯕ ꯃꯤ ꯂꯩꯇꯦꯅꯦ ꯑꯩꯁꯨ ꯍꯥꯏꯅꯤꯡꯗ꯭ꯔꯕꯀꯣ
ꯑ ꯑꯗꯣ ꯅ ꯅꯃꯥꯟꯅꯕꯁꯤꯡꯁ ꯑꯦꯁꯥꯏꯟꯃꯦꯟꯗꯣ ꯎꯝ ꯐꯪꯅꯤ ꯐꯪꯅꯤ ꯍꯥꯏꯕ꯭ꯔꯣ ꯏꯃꯗꯨ ꯅꯨꯄꯤ ꯏ ꯃꯗꯨꯣ
ꯑꯥ ꯐꯪꯉꯦ ꯐꯪꯉꯦ ꯍꯥꯏꯌꯦ ꯏꯃꯥꯟꯅꯕꯤꯗꯣ ꯏꯅ ꯆꯅꯤ ꯐꯪꯕ ꯃꯥꯜꯂꯦ ꯑꯃꯗꯨꯅ ꯆꯥꯇꯔꯨꯛ
ꯑꯁ ꯑꯣꯖꯥꯖꯤꯅꯦ ꯑꯗꯨꯗꯤꯅꯦ
ꯑꯗꯣ ꯂꯤꯁꯤꯡ ꯍꯦꯜꯂꯗꯤ ꯂꯤꯁꯤꯡ ꯍꯦꯜꯂꯗꯤ ꯍꯔꯥꯎꯕ ꯑꯣꯏꯅ ꯀꯦꯞꯁꯤ ꯆꯥꯃꯤꯟꯅꯁꯦꯅ ꯍꯥꯏꯈꯤꯕꯅꯦꯕꯀꯣ
ꯎꯝ
ꯆꯗꯕ ꯑꯦ ꯌꯥꯝꯗꯕꯒꯤ ꯊꯣꯛꯈ꯭ꯔꯦ
ꯎꯝ ꯈ꯭ꯔꯤꯁꯃꯥꯁꯀꯤ ꯃꯇꯝꯗ ꯆꯥꯃꯤꯟꯅꯁꯦ ꯕꯅꯤꯅꯤꯀꯣ
ꯎꯝ ꯑꯗꯨꯗꯤ ꯁꯣꯏꯗ꯭ꯔꯕꯅꯦ ꯀꯩꯅꯣ
ꯎꯝ ꯕꯛꯀꯦꯠ ꯑꯅꯤ ꯂꯧꯔꯒ ꯆꯥꯁꯦ ꯑꯃ ꯑꯃ ꯆꯥꯁꯦ
ꯑꯩꯗꯤ ꯕꯣꯟꯁ ꯌꯥꯎꯕ ꯄꯥꯝꯃꯦ ꯕꯣꯟꯂꯦꯁ ꯅꯠꯇꯕ ꯕꯣꯟꯁ
ꯑꯗꯨꯅꯦ ꯀꯦꯞ ꯁꯤ ꯆꯥꯔꯗꯤ ꯕꯣꯟꯁꯅꯦ ꯆꯥꯅꯤꯡꯕ
ꯋꯡꯁ ꯀꯀꯣ ꯋꯡꯁ
ꯎꯝ ꯃꯅꯦꯇꯗ ꯑꯁ ꯄꯌꯦꯒ ꯆꯕꯗ ꯁꯕꯣꯜꯗꯣ
ꯑꯝ
ꯑꯁ ꯑꯗꯨꯁꯨ ꯍꯥꯎꯋꯦꯀꯣ ꯑꯁ ꯃꯗꯨꯗꯤ ꯑꯃꯨꯛꯀ ꯆꯔꯥꯁꯦ
ꯅꯪ ꯍꯥꯟꯅ ꯆꯥꯈ꯭ꯔꯕꯣ
ꯎꯝ ꯑꯩꯒꯤ ꯅꯨꯄꯤꯒ ꯆꯥꯏꯕ ꯑꯩꯒꯤ ꯕꯥꯔꯗꯦ ꯗꯀꯣ ꯑꯩꯒꯤ ꯅꯨꯄꯤꯅ ꯅꯨꯡꯁꯤ ꯅꯧꯕꯤꯕꯀꯣ ꯑꯗꯣ
ꯑꯗ ꯍꯥꯎꯕ꯭ꯔꯣꯅꯦ ꯑꯩꯒꯤꯗꯤ ꯈꯤꯇꯪ ꯍꯥꯎꯕ ꯋꯥꯠꯄꯒꯨꯝ ꯇꯧꯋꯦꯗ ꯑꯩꯗꯤ
ꯍꯥꯏꯕꯨꯗꯤ ꯃꯈꯣꯏꯒꯤ ꯆꯤꯁꯇꯣ ꯐꯖꯅ ꯐꯝꯕ ꯑꯗꯨꯒ ꯌꯥꯝꯌꯥꯝ ꯆꯖꯇꯣ ꯌꯥꯝ ꯊꯝꯃꯗꯤꯀꯣ ꯑꯁꯅꯦ
ꯎꯝ ꯆꯥꯁꯦ ꯆꯥꯁꯦ
ꯍꯕꯥꯅꯤ ꯁꯁ ꯑꯃꯒꯠꯖꯕ ꯌꯥ ꯎꯝ ꯆꯁꯇꯣ ꯆꯁꯇꯣ ꯂꯥꯎꯑꯣꯔꯀꯣ ꯑꯁ ꯍꯌꯦꯡ ꯅꯨꯡꯉꯥꯏ ꯄꯩꯁꯥ ꯂꯩꯔꯗꯤ ꯆꯀꯤ ꯑꯆꯧꯕꯗ ꯂꯧꯁꯦ
ꯍꯣꯏ ꯍꯣꯏ ꯂꯧꯔꯗꯤ ꯂꯣꯏꯔꯦ ꯀ
ꯑꯗꯨꯗꯨ ꯃꯃꯟ ꯌꯥꯝꯟ ꯇꯥꯉꯣ ꯃꯥꯜꯂꯦ
ꯍꯣꯏ
ꯆꯤꯁꯇꯣ ꯑꯣ ꯃꯤꯜꯗꯒꯤ ꯁꯪꯒꯣꯝꯗꯒꯤ ꯁꯦꯝꯕ ꯃꯥꯜꯂꯦꯀꯣ ꯆꯤꯁꯁꯦ
ꯎꯝ ꯑꯗꯨꯃꯥꯏꯅ ꯇꯧꯕ ꯃꯥꯜꯂꯦ ꯑꯩꯁꯨ ꯈꯪꯗ꯭ꯔꯦ
ꯑꯁꯨ ꯈꯪꯗꯕ
ꯑꯗꯨꯝ ꯁꯤꯁꯤꯗ ꯌꯥꯝ ꯁꯥꯡꯅ ꯊꯝꯃꯗꯤ ꯁꯥꯡꯅ ꯊꯝꯗꯤ ꯍꯥꯎꯕ ꯑꯗꯨꯝ ꯇꯧꯕ ꯃꯥꯂꯦ
ꯑꯗꯨꯃꯥꯏꯅ ꯇꯧꯕ ꯃꯥꯜꯂꯦ
ꯎꯝ ꯅꯃꯟꯁꯨꯛ ꯋꯥꯡꯕꯥꯀꯣ
ꯎꯝ ꯑꯗꯨꯝ ꯇꯦꯁ ꯇꯧꯕꯅꯦ ꯃꯣꯏꯗꯣ ꯌꯥꯔꯕ ꯐꯔꯃꯦꯟꯇꯦꯠ ꯇꯧꯕꯅꯦꯕ ꯑꯣ
ꯌꯥꯝ ꯌꯥꯝ ꯆꯍꯤ ꯆꯍꯤ ꯍꯟꯗ꯭ꯔꯦꯠꯀꯨꯝꯕ ꯊ ꯨꯝꯕ ꯀꯣ ꯂꯩꯕ ꯁꯤꯇ ꯅꯥꯏꯟꯇꯤꯟ ꯐꯣꯔꯇ ꯁ ꯁꯤꯛꯁ ꯀ꯭ꯔꯤꯒꯨꯝꯕꯒꯨꯝꯕ ꯑꯗꯨꯝ ꯂꯩꯌꯦꯕ ꯑꯗꯨꯗꯣ ꯃꯌꯥꯝꯅ ꯊꯝꯃꯒꯀꯣ ꯑꯗꯨꯝ ꯑꯗꯨꯝ ꯊꯝꯂꯒ
ꯆꯍꯤ ꯑꯗꯨꯝ ꯉꯉꯥꯏꯔꯒ ꯆꯥꯕꯅꯦ ꯆꯖꯇꯨ
ꯑꯆꯥ ꯑꯆꯥ
ꯄꯦꯛꯀꯦꯠ ꯄꯦꯛꯀꯦꯠꯇ ꯌꯣꯟꯕ ꯆꯖꯇꯨꯗꯤ ꯍꯥꯎꯗꯤ ꯍꯥꯎꯔꯝꯒꯅꯤ ꯑꯗꯨ ꯍꯥꯎꯕ ꯋꯥꯠ ꯑꯗ ꯌꯦꯜꯂꯣ ꯀꯂꯔꯗꯣ ꯑꯇꯩꯥꯏ ꯑꯆꯥꯎ ꯑ ꯆꯥꯎꯧꯕ ꯑꯗꯨꯝ ꯔꯥꯎꯟꯗ ꯂꯩꯕꯗꯣ ꯑꯆꯧ ꯑꯆꯧꯕ ꯑꯗꯨꯁꯤꯡꯅꯦ ꯍꯥꯎꯒꯗꯕ
ꯑꯣ ꯃ ꯃꯤ ꯑꯇꯩꯗꯤ ꯅꯨꯗꯜꯁꯀꯨꯝꯕꯗꯁꯨ ꯑꯗꯨꯝ ꯍꯥꯞꯄꯒ ꯆꯥꯏꯀꯣ
ꯃ ꯗꯁꯗꯣ ꯍꯥꯕꯗꯤ ꯌꯥ ꯃꯍꯥꯎꯕꯅꯤꯆꯦꯁꯦ
ꯑꯩꯗꯤ ꯃꯍꯥꯎꯁꯤꯅꯦ ꯍꯥꯏꯕ ꯈꯪꯗꯦꯗ
ꯆꯤꯁꯁꯦ ꯑꯗꯨꯝ ꯃꯍꯥꯎꯁꯦ ꯑꯗꯨꯝ ꯅꯨꯡꯉꯥꯏꯕ ꯃꯥꯜꯂꯦ ꯑꯃꯗꯧꯗ ꯃꯈꯣꯏꯒꯤꯁꯦ ꯅꯨꯣꯗꯜꯗ ꯑꯗꯨꯝ ꯄ꯭ꯂꯦꯠꯇꯣ ꯊꯝꯃꯒꯀꯣ ꯑꯗꯨꯝ ꯁꯥꯍꯂꯒ ꯃꯤꯛꯁ ꯇꯧꯔꯒ ꯆꯥꯕꯗꯣ
ꯑꯗꯨꯅꯦ ꯆꯤꯁꯀꯤ ꯑꯃ ꯐ꯭ꯂꯦꯠ ꯐ꯭ꯂꯦꯠ ꯑꯃ ꯁꯤꯠ ꯑꯃ ꯂꯩꯗꯅ
ꯎꯝ ꯎꯝ
ꯑꯗꯨ ꯑꯗꯨꯁꯤꯡꯗꯣ ꯕꯔꯒꯔꯗꯒꯨꯝꯕ ꯍꯥꯞꯄꯗꯣ
ꯎꯝ
ꯑꯩꯗꯤ ꯃꯍꯥꯎ ꯈꯪꯗꯦ ꯀꯃꯥꯏ ꯇꯧꯕꯅꯤ
ꯃꯈꯣꯏꯗꯤ ꯑꯗꯨꯝ
ꯎꯝ ꯁꯤꯠ ꯇꯧꯔꯒꯀꯣ ꯁꯥꯍꯜꯂꯒ ꯈꯤꯇꯪ ꯈꯤꯇꯪ ꯁꯥꯍꯟꯕ ꯀꯥꯟꯗ ꯑꯗꯨꯝ ꯃꯈꯣꯏꯗꯤ ꯃꯦꯦꯜ ꯇꯧꯔꯤꯕ
ꯎꯝ ꯑ ꯍꯤꯡꯒꯣꯜꯗ ꯆꯪꯕꯒꯤ ꯍꯥꯀꯠꯆꯕꯅ ꯂꯣꯏꯔꯦꯍꯦ ꯈꯣꯡꯁꯦ
ꯎꯝ ꯀꯥꯡ ꯌꯥꯝ ꯀꯥꯡ ꯀꯥꯡꯁꯨ ꯌꯥꯝ ꯂꯩꯔꯝꯒꯅꯤ ꯍꯧꯖꯤꯛ
ꯐꯉ ꯇꯦ ꯣꯝꯕ ꯃꯅꯥꯁꯤꯡꯗ ꯍꯥꯀꯠꯆꯕ ꯄꯝꯀꯤ ꯅꯨꯡꯀꯤ ꯃꯅꯥꯥꯒꯨꯝꯕꯗꯣ ꯌꯥꯝꯅ ꯍꯥꯀꯠꯆꯕꯅꯦꯕꯀꯣ ꯑꯣ ꯁꯤꯗ ꯂꯩꯔꯝꯃꯦꯗꯅ ꯑꯩꯅ ꯈꯜꯂꯤꯁꯤꯗꯤ
ꯑꯩꯅ ꯍꯥꯏꯕꯗꯤ ꯍꯧꯖꯤꯛ ꯅꯨꯡꯗꯥꯡꯅꯤ
ꯒꯠ ꯒꯠ ꯒꯗꯒꯠ
ꯑꯣ ꯖ
ꯎꯝ ꯑ ꯁꯤꯒꯗ
ꯑꯗꯨꯀꯣ ꯅꯪꯒꯤ ꯈꯨꯠꯇ ꯍꯥꯞꯄꯣ ꯏꯗꯣ ꯆꯨꯞꯍꯟꯅꯤꯡꯉ
ꯁꯤ ꯐꯜꯂꯣ
ꯎꯝ ꯅꯪꯒꯦ ꯑ ꯅꯪ ꯈꯨꯠ ꯈꯨꯠ ꯕ꯭ꯂꯦꯛ ꯇꯧꯕꯗꯣ ꯑꯗꯨꯗ ꯃꯈꯣꯏꯅ ꯏ ꯆꯠꯄꯗꯤ ꯅꯨꯡꯉꯥꯏꯒꯅꯤꯅ ꯍꯌꯦꯟꯅ
ꯈꯇ꯭ꯔꯦ ꯑꯩ
ꯊꯨꯝ ꯍꯥꯞꯄꯤꯔꯣ
ꯑꯁ ꯄꯤ ꯊꯣꯛꯏꯅꯦ
ꯊꯨꯝ ꯍꯥꯞꯂꯗꯤ ꯃꯈꯣꯏ ꯑꯗꯨꯝ ꯁꯤꯒꯗꯕꯅꯤ
ꯑꯃꯨꯛ ꯂꯩꯕ꯭ꯔꯥ ꯑꯝꯇ ꯌꯦꯡꯒꯦ ꯍ
ꯂꯣꯏꯗ ꯍꯣꯏꯔꯦ ꯂꯣꯏ ꯇ ꯑꯣꯏꯣꯏꯔꯦ
ꯏꯔꯤꯕꯣ ꯑꯗꯨꯝ ꯋꯥ ꯉꯥꯡꯉꯒ
ꯎꯝ
ꯑꯣ ꯌꯥꯝ ꯐꯩꯌꯦ
ꯗꯩ ꯋꯥꯗꯤ ꯋꯥꯏꯀꯣ
ꯍꯥꯏꯕꯗꯤ ꯃꯤꯇꯩꯂꯣꯟꯗ ꯏꯕꯅꯤꯅꯀꯣ
ꯎꯝ
ꯑꯩꯈꯣꯏꯅ ꯍꯥꯏꯅꯤꯡꯕ ꯏꯅꯤꯡꯕꯗꯣ ꯊꯣꯛꯇꯦꯕ
ꯎꯝ
ꯍꯥꯏꯕꯗꯤ ꯋꯥꯁꯨ ꯐꯖꯅ ꯏꯗ꯭ꯔꯗꯤ ꯃꯥꯛꯁꯨ ꯄꯤꯗꯦꯕ
ꯎꯝ
ꯅꯪ ꯑꯁ ꯐꯖꯅ ꯇꯧꯋꯦ
ꯀꯔꯤ ꯐꯖꯅ ꯇꯧꯕꯅ
ꯑꯥ
ꯑꯗꯣ ꯅꯪ ꯆꯥꯛ ꯊꯣꯡꯕꯗꯤ ꯍꯩ
ꯑꯥ
ꯆꯥꯛ ꯊꯣꯡꯕꯗꯤ ꯍꯩꯕ꯭ꯔꯥ
ꯑꯁ ꯂꯣꯏꯅ ꯍꯩꯕꯅꯦ ꯑꯩ ꯑꯩꯒꯤ ꯈꯨꯠꯁꯦ ꯍꯥꯥꯎꯕꯅꯦ ꯇꯥꯕ꯭ꯔꯣ
ꯍꯜꯂꯣ
ꯃꯈꯣꯟ ꯇꯥꯗꯦ
ꯍꯜꯂꯣ
ꯇꯥꯕ꯭ꯔꯣ ꯑꯣ ꯇꯥꯏ ꯇꯥꯏ
ꯇꯥꯏ ꯌꯦ ꯑꯣ ꯅꯪꯒꯤ ꯅꯨꯄꯤꯗꯤ ꯑꯗꯨꯗꯤ ꯌꯥꯝ ꯅꯣꯏꯔꯝꯃꯅꯤ
ꯎꯝ
ꯅꯣꯏꯗꯕ꯭ꯔꯣ
ꯌꯥꯝ ꯅꯣꯏꯕꯅꯦ ꯐꯦꯝꯂꯤ ꯄꯦꯛꯀ ꯊꯣꯛꯂꯦ ꯑꯩꯗꯤ ꯆꯟꯗꯤ ꯄꯦꯛꯒ ꯊꯣꯛꯄꯅꯦ ꯐꯦꯃꯤꯂꯤ ꯄꯦꯛꯀ ꯊꯣꯛꯄꯅꯦꯕ ꯆꯤꯟꯅꯦꯔꯣꯛꯆꯤ ꯀꯔꯟ ꯇꯥꯔꯦꯅꯦ ꯐꯦꯃꯤꯂꯤ ꯄꯦꯛ ꯈꯪꯕ꯭ꯔꯥ ꯐꯦꯝꯂꯤ ꯄꯦꯛ